ꯇꯨꯝꯃꯕꯨ
ꯇꯣꯗ꯭ꯔꯗ
ꯀꯩꯅꯣ ꯊꯦꯡꯉꯍꯦ
ꯑꯜꯅꯦ ꯍꯣꯏ ꯍꯣꯏꯒꯔꯤ
ꯅꯨꯃꯤꯠ ꯂꯩꯔꯤꯕꯣ ꯍꯧꯖꯤꯛ ꯅꯨꯡꯁꯥ ꯊꯣꯛꯏꯕꯣ ꯑꯗꯨꯗꯤ ꯍꯥ
ꯅ ꯅꯨꯡꯗꯥꯡꯅꯤ ꯑꯗꯨꯁꯨ ꯉꯟꯅ ꯇꯨꯝꯃꯗꯤ ꯀꯩꯅꯣꯝ ꯇꯧꯋꯤ
ꯑꯣ ꯀꯩꯅꯣꯝ ꯇꯧꯕ꯭ꯔꯥ
ꯍ ꯁꯤꯤꯄ ꯨꯨꯝꯗ ꯑꯣꯏ
ꯀꯩ ꯍꯥꯏꯕ
ꯆꯤꯛꯄꯒꯨꯝ ꯇꯧꯋꯦꯕ ꯉꯟꯅ ꯇꯨꯝꯕꯗꯤ
ꯑꯣ
ꯋꯥꯀꯤꯡ ꯆꯠꯄ ꯍꯥꯂ ꯑꯕꯣ
ꯑꯁ ꯉꯁꯥꯏꯅ ꯍꯜꯂꯛꯏꯗ ꯑꯁꯥꯏꯅꯍꯜꯂ ꯑꯦ
ꯎ ꯅꯣꯏꯣꯌ ꯎꯗꯒꯤ ꯍ ꯇꯦꯒ ꯃꯣꯏꯗꯤ
ꯍꯛꯆꯥꯡ ꯌꯥꯝ ꯐꯕ ꯃꯥꯜꯂꯦ
ꯍꯥꯏꯗꯤ ꯁꯅꯥꯗꯅ ꯕꯣꯣꯔ ꯁꯅꯥ ꯍꯥꯏꯗꯅ ꯋꯥꯀꯤꯡ ꯃ ꯊꯥꯎ ꯑꯣ ꯊꯥꯗꯦ
ꯎꯝ ꯐꯩꯅꯦ
ꯀꯌꯥꯝ ꯂꯥꯞꯅ ꯆꯠꯀꯦ
ꯌꯨꯝꯗꯅꯤꯗꯠ ꯂꯥꯞꯇꯦ ꯌꯟ ꯏꯨꯝ ꯃꯅꯥ ꯌꯨꯝ ꯃꯅꯥꯛꯇꯅꯦ ꯌꯥꯝ ꯂꯥꯞꯅ ꯆꯠꯇꯦ ꯍꯥꯏꯕ
ꯑꯣ ꯑꯗꯨꯒꯤꯅꯤꯅꯦ ꯅꯪ ꯃꯊꯟꯗ ꯆꯠꯂꯨꯣꯏꯗꯕ
ꯍꯣꯏ
ꯂꯥꯞ ꯂꯥꯞ ꯂꯥꯞꯅ ꯆꯠꯂꯗꯤ ꯃꯊꯟꯗ ꯆꯠꯄ ꯉꯝꯈꯤꯔꯣꯏ ꯅꯠꯇ꯭ꯔꯥ
ꯎꯝ ꯂꯥꯞꯇꯕ ꯏꯅꯤ ꯎꯝ ꯇꯨꯝꯗ꯭ꯔꯗꯤ ꯀꯩ ꯇꯨꯝꯗ꯭ꯔꯗꯤ ꯀꯩꯗꯧꯔꯤꯅꯣ ꯍꯧꯖꯤꯛ
ꯑꯗꯨꯝ ꯂꯩꯌꯦꯗ ꯑꯗꯨꯝ
ꯍ
ꯇꯧꯐꯝ ꯈꯪꯗꯅ ꯂꯩ
ꯑꯣꯝ
ꯕꯣꯜ ꯕꯣꯜ ꯌꯦꯡ ꯁꯥꯟꯅꯌꯦ ꯑꯗꯨꯁꯨ ꯍꯥꯏꯗꯤ ꯌꯥꯝ ꯁꯥꯟꯅꯥꯅꯤꯡꯗꯦꯕ ꯅꯨꯡꯗꯥꯡꯗꯥ
ꯃꯤꯗꯤ ꯅꯨꯡꯗꯥꯡ ꯅꯨꯡꯗꯥꯡꯗ ꯌꯥꯝ ꯁꯥꯟꯅꯔꯦ ꯑꯗꯨꯗꯤ ꯇꯨꯝꯗꯕꯤꯅꯦ
ꯑꯗꯨ ꯍꯛꯆꯥꯡ ꯐꯗꯕꯅꯤ ꯎ ꯒꯦꯝ ꯌꯥꯝ ꯁꯥꯟꯅꯔꯦꯗꯣ ꯍꯛꯆꯥꯡ ꯐꯠꯇꯕꯅꯦꯕ
ꯎꯝ
ꯃꯁꯥꯒ ꯌꯥꯝ ꯄꯥꯕꯅꯤ ꯈꯪꯕ ꯗꯨꯝꯃꯥꯏꯅ ꯇꯧꯔꯗꯤ
ꯑꯣ ꯌꯥꯝ ꯐꯩꯅꯦ ꯑꯗꯨꯗꯤ
ꯅꯪꯗꯤ ꯁꯅꯥꯕ꯭ꯔꯣꯅꯦ?
ꯑꯩꯗꯤ ꯁꯥꯟꯅꯗꯦꯗ ꯑꯗꯨꯝꯕ꯫
ꯒ꯭ꯌꯥꯟ ꯇꯥꯒꯗꯕꯅꯦ ꯑꯍꯟꯅꯤꯗꯅ
ꯍꯣꯏ ꯑꯉꯥꯡꯒꯤ ꯊꯕꯛꯅꯦꯕ ꯑꯗꯨꯝꯕꯗꯤ꯫
ꯎꯝ ꯅꯨꯄꯤ ꯃꯆꯥꯁꯤꯡꯗꯤ ꯌꯥꯝ ꯁꯅꯕꯅꯦ꯫
ꯎꯝ
ꯌꯨꯝꯗ ꯊꯕꯛ ꯁꯨꯕ ꯈꯪꯗꯅ
ꯊꯕꯛ ꯁꯨꯕ ꯂꯩ ꯑ ꯊꯕꯛ ꯁꯨꯅꯤꯉꯥꯏ ꯂꯩꯇꯕ ꯃꯤꯁꯤꯡꯅ ꯁꯥꯟꯅꯗꯣꯏꯅꯦ ꯑꯗꯨꯨꯝꯕꯗꯤ꯫
ꯑꯗꯨꯗꯤ ꯅꯪ ꯊꯕꯛ ꯌꯥꯝ ꯁꯨꯕ ꯃꯤ ꯃꯥꯜꯂꯦꯅꯦ꯫ ꯆꯨꯝꯗ꯭ꯔꯣꯅꯦ ꯅꯪꯒꯤ ꯈꯨꯋꯥꯏꯗꯣ?
ꯍꯣꯏꯅꯦ ꯑꯩꯗꯤ ꯑꯁ ꯊꯕꯛ ꯊꯕꯛ ꯁꯨꯃꯟꯕꯩ ꯐꯝꯕ ꯐꯥꯎ ꯁꯪꯗꯦ꯫
ꯐꯝꯕ ꯐꯥꯎ ꯇꯨꯝꯕ ꯐꯥꯎ ꯁꯪꯗ꯭ꯔꯦ꯫ ꯆꯥꯛ ꯐꯥꯎ ꯆꯥꯕꯥ ꯁꯪꯗ꯭ꯔꯦ꯫
ꯑꯗꯨꯗꯤ ꯀꯃꯥꯏꯅ ꯍꯤꯡꯉꯤꯅꯣ ꯅꯪ?
ꯈꯪꯗꯦ ꯅꯨꯡꯁꯤꯠ ꯅꯨꯡꯁꯤꯠ ꯐꯥꯔ ꯆꯥꯔꯤꯅꯤ ꯑꯗꯨꯝ ꯆꯠ ꯆꯠꯂꯒ꯫
ꯎꯝ ꯎꯝ ꯅꯨꯡꯁꯤꯠꯅ ꯄꯨꯛ ꯊꯜꯂꯤꯔꯕ?
ꯑꯥ ꯅꯨꯡꯁꯤꯠꯅ ꯄꯨꯛ ꯊꯜꯂꯤꯅꯦ꯫ ꯅꯣꯏꯗꯤ ꯅꯨꯡꯁꯤꯠ ꯆꯥꯗ꯭ꯔꯣ?
ꯅꯨꯡꯁꯤꯠꯕꯨ ꯀꯃꯥꯏ ꯆꯥꯗꯣꯏꯅꯣꯅꯦ?
ꯑꯗꯨꯃꯥꯏ ꯆꯥꯗꯣꯏꯅꯤ ꯀꯩꯅꯣ ꯏꯁꯤꯡꯒ ꯌꯣꯠ ꯌꯣꯠꯁꯤꯟꯗꯣꯏꯅꯦ ꯏꯁꯤꯡꯒ ꯅꯨꯡꯁꯤꯠꯀ
ꯍꯥꯏꯗꯤ ꯃꯍꯥꯎꯗꯣ ꯀꯃꯥꯏ ꯇꯧꯒꯦ?
ꯃꯍꯥꯎꯗꯣ ꯌꯥꯝ ꯍꯥꯎꯕꯅꯦ꯫
ꯏꯁ ꯈꯥꯕ꯭ꯔꯣ ꯅꯨꯡꯁꯤꯠ?
ꯑꯧ ꯑꯦ ꯅꯨꯡꯁꯤꯠꯄꯨ ꯀꯃꯥꯏ ꯈꯥꯗꯣꯏꯅꯣ?
ꯑꯗꯨꯗꯤ ꯀꯃꯥꯏ ꯇꯧꯒꯦ?
ꯅꯨꯡꯁꯤꯠꯇꯤ ꯑꯁ ꯀꯃꯥꯏ ꯍꯥꯏꯅꯤ ꯈꯥꯁꯨ ꯈꯥꯗꯦ ꯁꯤꯟꯁꯨ ꯁꯤꯟꯗꯦ꯫
ꯍꯥꯏꯗꯤ ꯅꯨꯡꯁꯤꯠ ꯆꯥꯕꯗ ꯌꯥꯝ ꯍꯩꯕ ꯇꯥꯏꯄꯅꯦ ꯅꯪ ꯇꯧꯔꯤꯁꯦ ꯅꯠꯇ꯭ꯔꯥ꯫
ꯌꯥꯝ ꯍꯩꯇ꯭ꯔꯗꯤ ꯀꯩꯅꯣ ꯑꯗꯨꯝ ꯆꯥꯔ ꯂꯥꯛꯑꯕꯅꯤꯅ꯫
ꯋꯥꯔꯤ ꯋꯥꯔꯤ ꯑꯝꯇ ꯂꯤꯌꯨꯅꯦ꯫ ꯅꯪꯉꯣꯟꯗꯒꯤ ꯋꯥꯔꯤ ꯇꯥꯒꯦ ꯉꯁꯥꯏꯁꯨ ꯍꯥꯏꯔꯦ ꯅꯪ ꯂꯤꯗꯦ꯫
ꯉꯁꯥꯏꯗꯨꯔꯣ
ꯑꯥ
ꯎꯝ ꯉꯁꯥꯏ ꯀꯔꯤ ꯋꯥꯔꯤ ꯂꯤꯔꯛꯑꯣ ꯍꯥꯏꯅꯣ?
ꯈꯪꯗꯦꯅꯦ ꯅꯪ ꯅꯪ ꯑꯍꯩ ꯍꯩꯕ
ꯑꯁ ꯑꯩꯒꯤ ꯍꯩꯕ ꯑꯩꯒꯤ ꯍꯩꯕ ꯋꯥꯔꯤꯁꯦ ꯎꯝ ꯋꯥꯔꯤꯁꯦ ꯂꯣꯏꯅ ꯀꯥꯎꯔꯤꯅꯦ ꯅꯪ ꯅꯪ ꯅꯪꯅ ꯂꯤꯔꯛꯑꯣ ꯍꯥꯏꯔꯒ
ꯑꯥ ꯑꯗꯨꯗꯤ ꯑꯩ ꯂꯤꯒꯦ ꯇꯥꯎꯀꯣ꯫
ꯑꯥ ꯇꯥꯔꯒꯦ ꯂꯤꯔꯛꯑꯣ
ꯎꯝ ꯅꯣꯡꯃꯥ ꯀꯣ
ꯎꯝ
ꯑꯉꯥꯡ ꯃꯆꯥ ꯑꯃꯥꯗ ꯃꯣꯏꯒꯤ ꯃꯃꯥꯅ ꯄꯩꯁꯥ ꯂꯨꯄꯥ ꯀꯨꯟ ꯆꯠꯄꯤ ꯄꯩꯁꯥ ꯁꯦꯒꯥꯏꯕ ꯁꯦꯒꯥꯏꯕ ꯄꯤꯕ ꯃꯥꯜꯂꯦꯕ
ꯍꯣꯏ
ꯑꯗꯨꯗ ꯑꯉꯥꯡꯗꯨꯅ ꯄꯨꯔꯒ ꯗꯨꯀꯥꯟ ꯗꯨꯀꯥꯟꯗ ꯆꯠꯂꯦ
ꯎꯝ
ꯗꯨꯀꯥꯟ ꯍꯥꯏꯗꯤ ꯇꯥꯟ ꯇꯟ ꯁꯦꯝꯕ ꯗꯨꯀꯥꯟ ꯀꯣ ꯍꯣꯇꯦꯜ ꯍꯥꯏꯇꯥꯔꯦ ꯑꯗꯨꯗ ꯆꯠꯂꯒ ꯑꯥ ꯍꯅꯨꯕꯤ ꯍꯅꯨꯕꯤ ꯑꯃꯥ ꯂꯩꯕꯅꯦ ꯍꯥꯏꯌꯦꯕ ꯋꯥꯔꯤꯗꯣ ꯋꯥꯔꯤꯗꯀꯣ ꯑꯗꯨꯗ ꯑꯗꯨ ꯑꯉꯥꯡꯗꯨꯅ ꯍꯥꯅꯨꯕꯤꯗꯨꯗ ꯄꯩꯁꯥ ꯁꯦꯒꯥꯏꯕꯗꯣ ꯄꯤꯔꯦ ꯄꯤ ꯄꯤꯕꯗꯥ ꯑꯉꯥꯡꯗꯨꯅ ꯄꯨꯔꯤ ꯑꯥꯅꯤ ꯄꯤꯔꯛꯑꯣ ꯍꯥꯏ ꯍꯥꯏꯕ
ꯎꯝ
ꯑꯗꯨꯒ ꯑꯗꯨ ꯑꯥꯍꯟ ꯑꯥꯍꯟꯗꯨꯅ ꯅꯪꯒꯤ ꯄꯩꯁꯥ ꯁꯦꯒꯥꯏꯔꯤꯅꯦ ꯏꯕꯨꯡꯉꯣ ꯍꯥꯏꯕꯗ ꯄꯩꯁꯥ ꯁꯦꯒꯥꯏꯔꯗꯤ ꯄꯨꯔꯤꯁꯨ ꯁꯦꯒꯥꯏꯕ ꯄꯤꯌꯣ ꯍꯥꯏ ꯍꯥꯏ
ꯂꯧꯁꯟꯕ ꯉꯝꯕ꯭ꯔꯥ
ꯈꯪꯉꯦ ꯈꯪꯉꯦ ꯄꯩꯁꯥ ꯁꯦꯒꯥꯏꯔꯗꯤ ꯄꯨꯔꯤꯁꯨ ꯁꯦꯒꯥꯏꯕ ꯄꯤꯕ ꯇꯥꯕꯅꯤ ꯀꯩꯅꯣ
ꯅꯣꯏ ꯅꯣꯏꯁꯨ ꯇꯥꯔꯝꯒꯅꯤꯗ ꯁꯤ ꯋꯥꯔꯤꯁꯦ
ꯇꯥꯗꯦꯗꯥ ꯉꯁꯤꯅ ꯑꯍꯥꯟꯕꯅꯦ
ꯅꯪꯒꯤ ꯋꯥꯔꯤꯁꯤꯗꯤ ꯅꯨꯡꯉꯥꯏꯅꯦ
ꯅꯪꯁꯨ ꯂꯤꯌꯨꯗꯅ ꯑꯩ ꯈꯛꯇꯥ ꯂꯤꯔꯒ
ꯋꯥꯔꯤꯗꯤ ꯍꯥꯏꯩꯒꯗꯕꯅꯤ
ꯎꯝ ꯅꯣꯏꯗꯥ ꯋꯥꯔꯤ ꯍꯥꯏꯗꯤ ꯃꯌꯥꯝ ꯂꯩꯔꯝꯒꯅꯤꯅꯦ ꯅꯣꯏꯅ ꯍꯥꯏꯅꯤꯡꯗꯕꯒꯤ
ꯅꯠꯇꯦ ꯋꯥꯔꯤꯁꯦ ꯅꯪꯒꯤ ꯋꯥꯔꯤ ꯇꯥꯔꯒ ꯂꯣꯏꯅ ꯀꯥꯎꯈ꯭ꯔꯦ
ꯑꯩ ꯑꯩꯁꯨ ꯅꯪꯕꯨ ꯍꯦꯛ ꯎꯝ ꯋꯥꯔꯤ ꯁꯅꯕꯗ ꯂꯣꯏ ꯀꯥꯎꯊꯣꯛꯈ꯭ꯔꯦꯅꯦ ꯑꯗꯨ ꯈꯔꯇꯥ ꯅꯤꯡꯁꯤꯡꯉꯦ
ꯅꯤꯡꯁꯤꯡꯕ ꯑꯃꯨꯛ ꯅꯤꯡꯁꯤꯡꯕ ꯉꯝꯕ꯭ꯔꯥ ꯌꯦꯡꯉꯣ
ꯅꯪ ꯅꯪ ꯋꯥꯔꯤ ꯑꯃ ꯂꯤ ꯑꯗꯨꯗꯤ ꯑꯩꯁꯨ ꯅꯤꯡꯁꯤꯡꯉꯥꯛꯀꯅꯤ
ꯑꯣ ꯑꯩ ꯋꯥꯔꯤꯁꯦ ꯅꯣꯡꯃꯅꯦ
ꯑ
ꯑ ꯅꯨꯕꯤꯒ ꯍꯅꯨꯕꯤꯁꯦ ꯃꯊꯟꯗ ꯃꯊꯟꯗ ꯂꯩꯕꯅꯦꯕ ꯃꯌꯨꯝꯗ ꯑꯗꯨꯒ
ꯎꯝ ꯃꯥꯒꯤ ꯂꯪꯗꯨ ꯆꯥꯛꯑꯒ ꯊꯧꯃꯩ ꯊꯥꯜꯂꯒ ꯀꯣ ꯎꯝ ꯊꯥꯏꯅꯗꯤ ꯕꯨꯇꯣꯟ ꯊꯥꯜꯂꯤꯗꯅ ꯑꯗꯨꯅ ꯕꯨꯇꯣꯟ ꯊꯥꯜꯂꯒ ꯍꯅꯨꯕꯤꯗꯣ ꯃꯊꯟꯇ ꯂꯩꯔꯒ ꯑꯗꯨꯝ ꯂꯪ ꯆꯥꯛꯑꯒ ꯂꯩꯕ ꯃꯥꯜꯂꯦꯕ ꯑꯗꯣ ꯍꯅꯨꯕꯤ ꯃꯄꯥꯟ ꯊꯣꯝ ꯃꯄꯥꯟꯗ ꯃꯣꯏꯒꯤ ꯁꯨꯃꯥꯡꯗ ꯊꯣꯛ ꯊꯣꯛꯄ ꯃꯇꯝꯗꯀꯣ ꯍꯅꯨ ꯍꯟꯅꯨꯕꯤꯒꯤ ꯎꯝ ꯃꯥꯒꯤ ꯏꯃꯨꯡꯗ ꯍꯨꯔꯥꯟꯕ ꯑꯃ ꯆꯪꯏ ꯍꯥꯏꯕ ꯍꯨꯔꯥꯟꯕ ꯑꯃ ꯆꯪꯉꯒ ꯊꯧꯃꯩꯒꯤ ꯃꯔꯨꯞ ꯔꯨꯝꯗ ꯂꯣꯠꯂꯦ ꯑꯗꯨꯒ ꯑꯗꯨꯒꯤ ꯍꯟꯅꯨꯕꯤꯗꯨꯅ ꯎꯔꯦꯕ ꯎꯔꯒ ꯑ ꯃꯥꯅ ꯃꯁꯤ ꯍꯟꯅꯨꯕꯤ ꯑ ꯃꯁꯤ ꯍꯟꯅꯨꯕꯤꯗꯨꯅ ꯍꯨꯔꯥꯟꯕꯗꯣ ꯐꯥꯒꯦ ꯇꯧꯕꯗꯨ ꯃꯥ ꯃꯊꯟꯗꯗꯤ ꯉꯝꯃꯔꯣꯏꯗꯅ ꯃꯥꯗꯤ ꯌꯥꯝ ꯁꯣꯜꯂꯦꯕ ꯑꯗꯨꯅ ꯑ ꯁꯣꯜꯂꯕꯅꯤꯅ ꯃꯥ ꯏꯁꯩ ꯑꯣꯏꯅ ꯁꯔꯛꯑꯦ ꯍꯥꯏ ꯑꯝ ꯏꯁꯩ ꯑꯣꯏꯅ ꯁꯛꯔꯛꯑꯦ ꯑꯗꯨꯒ ꯏꯁꯩ ꯁꯛꯄꯗꯣ ꯑ ꯀꯔꯤ ꯏꯁꯩꯔ ꯍꯥꯏꯔꯒ ꯑ ꯍꯟꯅꯨꯕꯤ ꯍꯟꯅꯨꯕꯤ ꯑꯃ ꯑ‌ ꯍꯟꯅꯨꯕꯤ ꯑꯃ ꯃꯥꯒꯤ ꯃꯥꯒꯤ ꯑ ꯃꯌꯨꯝꯗ ꯍꯨꯔꯥꯟꯕ ꯑꯃ ꯆꯪꯉꯦ ꯑꯗꯨꯒ ꯑ ꯍꯨꯔꯥꯟꯕ ꯍꯨꯔꯥꯟꯕ ꯆꯪꯉ ꯍꯨꯔꯥꯟꯕ ꯆꯪꯉꯦꯅ ꯃꯥꯒꯤ ꯏꯁꯩꯗ ꯁꯛꯂꯛꯄꯅꯦꯕ ꯑꯗꯨꯒ ꯑꯗꯨꯒꯤ ꯍꯟꯅꯨꯕꯤꯗꯨꯅ ꯃꯥ ꯃꯊꯟꯗ ꯉꯝꯃꯔꯣꯏ ꯈꯪꯕꯗꯒꯤ ꯑ ꯏꯁꯩꯗꯣ ꯁꯛꯂꯒ ꯑꯗꯨꯝ ꯍꯨꯔꯥꯟꯕ ꯆꯪꯉꯦ ꯍꯨꯔꯥꯟꯕ ꯆꯪꯉꯦꯅ ꯂꯥꯎꯔꯒ ꯃꯣꯏ ꯂꯩꯀꯥꯏ ꯃꯤꯁꯤꯡꯗꯨꯅ ꯂꯥꯛꯑꯒ ꯍ ꯍꯅꯨꯕꯤꯒꯤ ꯊꯧꯃꯩꯒꯤ ꯃꯔꯨꯝꯗ ꯍꯅꯨ ꯎꯝ ꯑꯗꯨ ꯍꯨꯔꯥꯟꯕ ꯂꯩꯕꯗꯣ ꯑꯗꯨ ꯅꯨꯄꯥꯗꯣ ꯐꯥꯔꯦ ꯍꯥꯏꯌꯦ
ꯑꯣ ꯗꯨꯗꯤ ꯑꯍꯥꯟ ꯑꯣꯏꯁꯨ ꯀꯣꯛ ꯌꯥꯝ ꯁꯤ ꯖꯤꯟꯕ ꯃꯥ
ꯍꯗ ꯈꯜꯂꯣ ꯅꯪꯖꯨ
ꯀꯔꯤ
ꯑꯍꯟ ꯑꯣꯏ ꯑꯍꯟ ꯑꯣꯏꯔꯁꯨ ꯀꯣꯛꯗꯤ ꯌꯥ